ꯍꯉꯣ ꯄꯤꯔꯄ ꯃ ꯀꯩ ꯆꯅ ꯑꯕꯤ ꯇꯏ ꯍꯥꯏꯕ
ꯑꯃ ꯌꯥꯔꯤꯕ ꯑꯩꯈꯣꯏ ꯁ꯭ꯋꯥꯏꯒꯤ ꯊꯕꯤꯗꯨꯒ ꯃꯥꯟꯅꯗꯦ
ꯑ ꯂꯩꯕ꯭ꯔꯥ
ꯍꯥꯥ
ꯑꯂ ꯏꯕꯕ
ꯅꯠꯇ ꯏꯃꯥꯟꯅꯕꯤꯅ ꯄꯨꯔꯛꯄ
ꯀꯥꯏꯔꯒ
ꯌꯨꯝꯗ
ꯀꯗꯅꯥ
ꯆꯨꯖꯥꯛ ꯆꯥꯔꯦ
ꯎꯝ ꯁꯤꯠ ꯀꯣꯔꯟꯗꯨꯨꯔꯥ
ꯅꯀꯤꯦ ꯌꯃꯗꯅꯦꯦ
ꯑꯩꯗꯤ ꯁ꯭ꯋꯤꯠ ꯀꯣꯔꯅ ꯌꯥꯝ ꯆꯥꯅꯤꯡꯉꯤ ꯍꯥꯏꯕ
ꯂꯌ ꯆꯥꯎ ꯀꯅꯣ
ꯍꯦ ꯌꯌꯨ
ꯄꯨꯔꯛꯑꯅꯤꯗ ꯃꯊꯪ ꯂꯥꯛꯄꯗꯗꯤ ꯑꯩꯅ ꯁ꯭ꯋꯤꯠ ꯀꯣꯔꯟꯗꯣ ꯈꯔ ꯄꯨꯔꯛꯑꯅꯤ ꯑꯩꯈꯣꯏꯒꯤ ꯍꯧꯋꯦ
ꯎꯝ ꯑꯩ ꯄꯤꯖꯔꯣꯏꯗꯥ ꯑꯩꯖꯥ
ꯄꯕꯤꯖꯨꯥꯔꯣꯏ ꯍꯣꯏ ꯂꯩꯔꯖꯥꯎ
ꯐꯔꯦ ꯂꯩꯒꯦ ꯅꯉꯣꯟꯗꯒꯤ ꯎꯝ ꯌꯣꯂꯣ
ꯎ ꯋꯥ ꯋꯥꯏꯑꯦ
ꯍ ꯍꯩ ꯄꯗꯤꯕ ꯍꯩ ꯄꯗꯤꯀꯣ ꯍꯥꯏꯁꯤꯅꯦ
ꯇ ꯀꯩꯅꯣ ꯆꯈ꯭ꯔ ꯆꯠꯂꯣ ꯋꯥꯔꯤ ꯉꯥꯛꯁꯦ ꯁꯥꯒꯦ
ꯈꯔꯗꯅ ꯅꯪ ꯍ ꯍꯉꯗꯣ
ꯃꯤꯗꯅꯦ ꯅꯪꯉꯣꯟꯗ
ꯗꯩꯅꯣ
ꯊꯣꯡꯉꯦ
ꯀꯩꯖꯥꯡꯅ ꯍꯧꯔꯝꯗꯧ ꯃꯥꯜꯂꯤꯗ
ꯎꯝ ꯀꯥꯡꯉꯧ ꯑꯃ ꯉꯧꯔꯦ ꯍꯋꯥꯏ ꯍꯆꯥꯡꯕꯤꯅꯦ ꯈꯥꯃꯟꯅꯦ ꯇꯧꯔꯒ ꯑꯗꯨꯒ
ꯏꯔꯣꯟꯕꯒ ꯉꯥ ꯊꯣꯡꯕꯒ ꯂꯩꯔꯦ ꯑꯗꯨꯒ ꯆꯥꯔꯅꯤ
ꯌꯥꯝ ꯍꯥꯡꯅ ꯇꯥꯛꯈꯤꯕꯅ ꯃꯑꯣꯡꯅꯦ ꯑꯗꯨꯗꯤ
ꯃꯥꯅꯦ ꯅꯊꯪꯗꯤ ꯀꯩ ꯏꯟꯁꯥꯡ ꯆꯥꯗꯧꯔꯒꯦ
ꯀꯔꯉꯦ
ꯀꯩ ꯑꯍꯥꯎꯄꯟꯅꯣ
ꯆꯤꯀ ꯀꯌꯥꯗꯅꯤ ꯆꯤꯀ
ꯑꯩꯈꯣꯏ ꯃꯃꯤꯅ ꯆꯤꯀꯟ ꯊꯣꯡꯉꯦ ꯑꯩꯗꯤ ꯆꯤꯛꯀꯟ ꯅꯠꯇ꯭ꯔꯗꯤ ꯆꯥꯗꯕ
ꯀꯩ ꯉꯥꯅꯣ
ꯄꯨꯛꯂꯥꯎꯕꯤ ꯃꯔꯨꯝꯒꯗꯣ ꯄꯨꯏ ꯍꯥꯏꯕ ꯍꯥꯎꯋꯦ
ꯏꯃꯥꯟꯅꯕꯤꯅ ꯊꯣꯡꯉꯦ ꯍꯥꯎꯋꯦ ꯏꯃꯥꯟꯅꯕꯤꯅ ꯊꯣꯡꯉꯗꯤ ꯑꯗꯨꯝ ꯍꯥꯎꯔꯦ
ꯎꯝ ꯌꯥꯝ ꯊꯥꯒꯠꯂꯦ
ꯅꯪꯒꯤꯟꯅ ꯈꯨꯠꯇ ꯁꯣꯝꯇ ꯌꯦꯡꯒꯦꯗꯅ
ꯄꯣꯠꯇꯣ ꯊꯥ ꯀꯦ ꯌꯦꯉꯣ
ꯑꯣꯛ ꯂꯁꯜꯂꯕ ꯄꯨꯔꯛꯑꯣ
ꯎꯝ ꯌꯥꯝ ꯆꯥꯕꯅꯤꯅ ꯑꯩꯈꯣꯏ ꯁꯣꯝꯁꯤꯅ
ꯈꯨꯠ ꯌꯦꯡꯗꯣꯏꯅꯤꯅꯦ
ꯍꯝ ꯌꯥꯪꯁ
ꯎ ꯏꯃ
ꯈꯨꯨꯃꯥꯏ ꯌꯥꯝ ꯌꯥꯝꯅ
ꯏ ꯇꯧꯁꯤꯟꯅꯕ ꯃꯥꯜꯂꯨꯔꯤꯔꯣ
ꯇꯧꯁꯤꯟꯅꯔꯤ ꯅꯠꯇ꯭ꯔꯥ
ꯈꯪꯉꯤꯅꯦ ꯍꯥꯏꯕ ꯊꯣꯡꯁꯦ ꯄꯛꯂꯥꯎ ꯈꯨꯝꯖꯤꯜꯂꯛꯏꯕ ꯊꯤꯡꯖꯤꯜꯂꯛꯏꯕ ꯅꯨꯡꯁꯤꯠꯅ ꯈꯪꯗꯦ ꯍꯥꯔꯠ ꯑꯦꯇꯦꯛꯀ ꯇꯧꯗꯣꯏꯖꯥꯠꯂ ꯂꯩ ꯂꯩ ꯂꯥꯏꯅꯥ ꯑꯃꯗꯤ ꯃꯥꯜꯂꯦ ꯑꯝꯇ ꯌꯦꯡꯊꯣꯛꯁꯤꯔ ꯈꯜꯂꯤꯅꯦ
ꯑꯣꯏꯔꯝꯅꯤ ꯃꯦꯛ ꯉꯥꯛꯇꯧ ꯌꯥꯕ ꯅꯠꯇꯦ ꯑꯗꯨꯅꯦ ꯑꯩ ꯉꯑ
ꯊꯤꯌꯦ ꯑꯁꯦꯡꯕꯃꯛꯀꯤ ꯁꯣꯔꯤ ꯂꯥꯏꯅꯥ ꯑꯣꯏꯔꯝꯗꯧ ꯃꯥꯜꯂꯤꯉꯣ
ꯃꯥꯅꯦ ꯃꯥꯅꯦ ꯃꯥꯅꯦ ꯌꯥꯗ꯭ꯔꯦꯅꯦ ꯌꯥꯗ꯭ꯔꯦꯅꯦ ꯍꯦꯜꯗꯤ ꯑꯣꯏꯗ꯭ꯔꯦꯅꯦ
ꯎꯝ
ꯍꯪꯉꯣꯏ ꯂꯩꯔꯝꯃꯤꯅꯦ ꯍꯥꯏꯕ ꯅꯪꯕꯣ
ꯍꯪ ꯃꯣꯏꯗꯤ ꯈꯪꯉꯤꯈ꯭ꯔꯣ
ꯏꯁ ꯅꯪꯁꯤ ꯑꯗꯨꯃꯥꯏꯅ ꯉꯥꯡꯗꯕꯩꯉꯣꯟꯗꯣꯏꯁꯤ
ꯌꯥꯝ ꯌꯥꯝ ꯈꯪꯒꯜꯂꯤꯀꯣ
ꯃꯁꯥꯒꯤꯅꯦ ꯅꯪ ꯈꯪꯗ꯭ꯔꯣ
ꯈꯪꯉꯦ ꯅꯪꯁꯨ ꯄ꯭ꯔꯣꯕ꯭ꯂꯦꯝ ꯂꯩꯔꯖꯥꯠꯂꯣ ꯈꯪꯉꯣꯏꯗꯤ ꯈꯪꯉꯦꯗꯨꯕ ꯍꯪꯉꯣꯏꯗ ꯈꯪꯉꯤꯗꯕꯣ
ꯍ ꯃꯐꯝꯗꯣ ꯄꯣꯠ ꯆꯩꯩ ꯈꯔ ꯂꯩꯕ ꯃꯐꯝ ꯑꯣꯏꯕ ꯑꯗꯨꯗꯨꯅ ꯈꯪꯉꯤꯅꯤꯅꯦꯍꯦ ꯑꯃ ꯑꯃꯗ ꯑꯣꯏꯔꯕꯅ ꯂ ꯀꯔ ꯂꯂ ꯀꯣꯏꯕ ꯆꯠꯇꯣꯔꯦ ꯑꯩꯈꯣꯏꯗꯤ ꯀꯣꯏ ꯄ ꯆꯠ ꯇꯔꯦ ꯔꯝ ꯔꯥꯏꯚ ꯂꯩ ꯏ
ꯔꯥꯝ ꯔꯩ ꯍꯥꯏꯁꯤ ꯀꯗꯥꯏꯗꯅꯣ
ꯇꯣꯗꯗ
ꯆꯥꯗꯣꯡ ꯍꯥꯏꯁꯤꯅ ꯀꯥꯏꯗꯅꯣ
ꯂꯝꯂꯥꯏꯗꯩ ꯆꯪꯁꯤꯜꯂꯒ ꯅꯪꯁꯤ ꯑꯦ ꯨꯒꯜꯒꯁ ꯆ ꯌꯥꯝꯅꯅꯦ ꯀꯔꯦꯝ ꯀ ꯊꯥꯏꯅ
ꯍꯩꯇꯦ ꯍꯥꯏꯔꯒ ꯃꯤꯅ ꯍꯩꯇꯕꯁꯤꯗꯤ ꯇꯥꯛꯄꯤꯒꯗꯕ ꯅꯠꯇ꯭ꯔꯣ
ꯎꯁꯤꯠꯂꯣꯏꯗ ꯅꯪ
ꯈꯅꯤ ꯈꯅꯤ ꯇꯥꯛꯅꯤꯡꯗ꯭ꯔꯒꯗꯤ ꯐꯔꯦ
ꯇꯥꯀꯦ ꯇꯥꯀꯦ
ꯔꯃꯥ ꯔꯥꯝ ꯔꯩ ꯍꯥꯏꯁꯦ ꯎ ꯂꯩ ꯐꯖꯕ
ꯍꯣꯏ ꯍꯣꯏ ꯍꯧꯖꯤꯛ ꯚꯥꯏꯔꯦꯜ ꯄ꯭ꯂꯦꯁꯅꯦ ꯍꯧꯖꯤꯛ ꯑꯗꯨꯗ
ꯎꯝ ꯆꯥꯗꯣꯡ ꯆꯠꯄꯁꯦ ꯆꯤꯡ ꯅꯨꯡ ꯀꯩꯀꯥꯗꯤ ꯌꯥꯝ ꯀꯩꯅꯣ ꯇꯧꯔ ꯋꯥꯔꯤꯒꯥ ꯆꯠꯁꯦ ꯆꯠꯄꯅꯦꯀꯣ
ꯀꯩ ꯁꯇ ꯌꯦ ꯁꯦꯄꯅꯦꯁꯅꯦ
ꯑ ꯀꯔꯤ ꯃꯣꯏꯒꯤ ꯋꯥꯔꯤ ꯅꯠꯇꯕ ꯍꯧꯟꯖꯤꯛ ꯂꯝꯕꯤꯗꯨꯒꯤ ꯋꯥꯔꯤꯅꯤꯅ
ꯍꯣꯏ ꯍꯣꯏ ꯍꯣꯏ
ꯑꯩꯈꯣꯏꯁꯤꯅ ꯑꯃꯨꯛ ꯔꯤꯌꯨꯅꯤꯌꯟ ꯆꯠꯂꯨꯌꯦ ꯑꯗꯨꯒꯤ ꯆꯠꯂꯨꯔꯒ ꯋꯤꯛ ꯐꯥꯗ꯭ꯔꯤꯉꯩꯗꯅꯦ ꯑꯃ ꯊꯤꯡꯖꯤꯟꯈꯤꯕꯗꯣ ꯆꯥꯗꯣꯡꯗꯣ
ꯎꯝ ꯍꯧꯖꯤꯛ ꯑꯃꯨꯛ ꯑꯣꯄꯟ ꯑꯣꯏꯔꯦ ꯍꯥꯏ
ꯒꯤ ꯗꯥꯏꯔꯦꯛ ꯏꯁꯄꯣꯠꯇꯨ ꯑꯣꯏꯗꯣꯏ ꯅꯠꯇ꯭ꯔꯣ ꯔꯥꯝꯔꯩ ꯍꯥꯏꯁꯦ
ꯌꯦꯁ ꯌꯦꯁ ꯃꯥꯅꯦ ꯃꯥꯅꯦ ꯌꯦꯁ ꯌꯦꯁ ꯑꯦꯄꯤ ꯏꯁꯄꯤꯤꯛꯑ ꯑꯃꯨꯛꯀ ꯃꯅꯤꯄꯨꯔꯤ ꯉꯥꯡ ꯍꯥꯏꯔꯒ
ꯀꯔꯤꯌꯥ
ꯃꯅꯤꯄꯨꯔꯤ ꯉꯥꯡꯉꯨ ꯍꯥꯏꯔꯒ ꯌꯦꯁ ꯌꯦꯁ ꯇꯧ ꯂꯩꯔꯝꯃꯦ
ꯎꯝ ꯀꯩꯁꯨ ꯀꯥꯏꯗꯦꯗ ꯃꯔꯛꯇ ꯑꯃꯅꯤ ꯊꯦꯠꯄꯗꯤ
ꯀꯥꯏ ꯍꯥꯏꯔꯗꯤ ꯃꯣꯏꯅ
ꯍꯥꯏꯔꯨꯏꯌꯦ ꯑꯃꯈꯛꯇꯪꯅꯦ
ꯀꯔꯤꯅꯣ ꯁꯨꯠ ꯁꯣꯛꯇꯣꯏꯗꯅ
ꯅꯥꯄꯤ ꯀꯟꯊꯠꯂꯤꯅꯦ
ꯊꯕꯛ ꯌꯥꯝ ꯀꯜꯂꯤꯀ
ꯃꯁ ꯐꯗꯅꯦ ꯈꯨꯗꯤꯅ
ꯐꯣꯟ ꯋꯥꯔꯤ ꯁꯥꯟꯅꯔꯗꯤ ꯀꯦꯝ ꯈꯪꯗꯦ ꯍꯥꯏꯕꯅꯦ ꯁꯥꯟꯅ ꯁꯥꯟꯅꯉꯩꯗ ꯂꯣꯏꯁꯟꯅꯕ ꯍꯦꯛ
ꯎꯝ ꯍꯣꯏ ꯂꯝꯄꯥꯛꯄꯥꯛ ꯑꯃ ꯂꯣꯏꯁꯤꯜꯂꯝꯝꯕꯁꯦ ꯅꯪꯉꯣꯟꯗꯁꯨ ꯃꯤꯅꯠ ꯆꯠꯄ꯭ꯔꯣ
ꯌꯦꯁ
ꯎꯝ ꯀꯌꯥ ꯆꯂ
ꯆꯞ ꯃꯥꯟꯅꯗꯣꯏꯅꯦ ꯑꯦꯠ ꯁꯨꯗꯣꯔꯦ ꯅ ꯄꯥꯟ ꯁꯨꯗꯧꯔꯦ ꯁꯨꯔꯦ
ꯀꯅꯥ ꯀꯅꯥ ꯆꯠꯇꯣꯏꯅꯣ
ꯍꯈꯣꯏ ꯇꯔꯨꯛ ꯏꯃꯥꯟꯅꯕ ꯑꯍꯨꯝ ꯑꯃꯅꯦ ꯏꯃꯥꯟꯅꯕꯤ ꯑꯅꯤ ꯑꯃꯅꯦ
ꯑꯣ
ꯑꯩꯒ
ꯒꯥꯔꯤ ꯑꯆꯧꯕꯗꯔ ꯃꯆꯥꯗꯔꯥ
ꯅꯣ ꯅꯣ ꯅꯣ ꯏꯃꯥꯟꯅꯕ ꯀꯩꯒꯤ ꯕꯥꯏꯛ ꯕꯥꯏꯛ ꯂꯩꯗꯣꯏꯅꯦ ꯕꯥꯏꯛ ꯂꯩꯗ꯭ꯔꯦ ꯑꯗꯨꯗꯨꯒꯤ ꯃꯣꯏ ꯒꯥꯔꯤꯗꯣ ꯑꯃꯨꯛꯇ ꯇꯣꯡꯗꯣꯏꯅ ꯇꯣꯡꯒꯦ ꯇꯧꯕꯧꯕ
ꯐꯔꯦ ꯐꯔꯦ ꯑꯦꯀꯝ ꯀꯥꯟ ꯆꯠꯇꯣꯏꯅꯣ
ꯎꯝ ꯗꯦꯠ ꯇ꯭ꯋꯦꯟꯇꯤ ꯅꯥꯏꯟꯗ ꯄꯩꯈꯥ ꯂꯩꯌꯦ ꯁꯤ ꯂꯣꯏꯔ ꯆꯠꯇꯣꯏꯅꯦ
ꯍꯈ ꯍꯈꯁꯨ ꯗꯦꯠ ꯋꯥꯟꯗ ꯂꯣꯏꯔꯅꯤ ꯖꯨꯂꯥꯏ ꯋꯥꯗ ꯑ ꯇꯗꯤ ꯀꯣꯏ ꯔꯣꯒꯗꯅ
ꯀꯨꯏꯜꯂꯨ ꯍ ꯀꯥꯏꯩꯅꯣ ꯅꯅꯕꯤ ꯑꯗꯨꯒꯤꯕꯨ ꯅꯪꯅꯗ ꯌꯥꯝꯅ ꯋꯥꯔꯤꯔꯤꯗꯣ ꯀꯩꯒꯤꯅꯣ
ꯑꯩꯈꯣꯏ ꯁꯨꯝꯗꯅꯤ ꯄꯨꯟꯕ ꯌꯥꯏꯗꯅ
ꯍ ꯍ
ꯑꯦ
ꯀꯩꯗ ꯑ ꯁꯤꯔ ꯂꯏꯅꯦꯦ
ꯁꯃ ꯌꯥꯗꯦ
ꯇꯣ ꯆꯂꯦ
ꯀ ꯍ